ꯇꯥꯕ꯭ꯔꯣ ꯇꯥꯏꯌꯦ ꯇꯥꯔ
ꯇꯥꯔꯦ
ꯇꯥꯔꯗꯤ ꯐꯔꯦ
ꯑꯩ ꯀꯣꯛ ꯆꯤꯛꯑꯦ ꯃꯤꯠꯁꯨꯨ ꯆꯤꯛꯑꯦ ꯑꯁ
ꯅ ꯅꯪ ꯇꯨꯝꯅꯤꯡꯉꯥꯕ
ꯇꯜꯂꯦ ꯑꯑꯣꯏꯕ ꯉꯥꯔꯦ ꯁꯥꯅ ꯁꯥꯕꯒꯀꯣ
ꯅꯪ ꯑꯍꯥꯝꯕ ꯉꯁꯤꯅ ꯑꯍꯥꯝꯕ ꯑꯣꯏꯕꯩꯅꯦ ꯗꯨꯝ ꯆꯥꯁꯜꯂꯕꯨꯗꯤ ꯐꯔꯛꯀꯅꯤꯌꯦ
ꯎꯝ ꯃꯥꯅꯦ ꯑꯍꯥꯟꯕꯒ ꯑꯣꯏꯕ ꯒ ꯍꯥꯏꯗꯤ ꯊꯦꯡꯅꯔꯨꯔꯤꯕ ꯃꯌꯥꯝꯗꯨꯒ
ꯌꯣꯡꯅꯥꯎ ꯃꯌꯥꯝ ꯊꯦꯡꯅꯕꯗꯗꯤ
ꯃꯥꯏ ꯅꯍꯥ ꯃꯖꯥ ꯃꯌꯥꯝꯗꯨꯒ ꯅꯪꯒꯤ ꯎꯑꯥ ꯎ ꯑꯥꯗꯣ ꯇꯧꯁꯜꯂꯨꯖꯤꯔ ꯈꯪꯗꯦ
ꯇꯧꯔꯣ ꯃꯊꯪꯪꯗ ꯆꯞꯕꯗꯗꯤ ꯑꯣ ꯑꯣ ꯑꯣ ꯍꯥꯏꯅ ꯇꯧꯖꯔꯅꯤ ꯑꯃꯨꯛ ꯋꯧ ꯑꯗꯩ ꯃꯤꯁ ꯃꯤꯁ ꯍꯥꯏꯔ
ꯑꯩ ꯃꯤꯠꯁꯦ ꯑꯥꯏꯁ ꯊꯣꯝꯅꯤꯡꯉꯦ
ꯁꯥꯔꯕ
ꯁꯥꯔꯦ ꯑꯌꯨꯛ ꯉꯟꯇꯖꯨ ꯍꯧꯒꯠꯂꯦ ꯉꯔꯥꯡ ꯉꯔꯥꯡꯕꯨꯗꯤ ꯉꯟꯅ ꯇꯨꯝꯃꯤꯀꯣ ꯑꯩ ꯑꯗꯨꯝ ꯇꯨꯝꯒ꯭ꯔꯦ ꯄꯨꯡ ꯇꯔꯥ ꯇꯥꯗ꯭ꯔꯤꯀꯥꯟꯗ ꯉꯝꯗ꯭ꯔꯝꯅꯤꯅ ꯑꯗꯨꯝ ꯇꯨꯝꯒ꯭ꯔꯦꯕ ꯑꯩꯅ ꯂꯩꯅꯤꯡ ꯇꯥꯔꯖꯨ ꯃꯤꯠꯁꯤꯅꯗꯤ ꯉꯝꯃꯛꯇ꯭ꯔꯕ
ꯅꯪ ꯉꯟꯇꯥ ꯇꯝꯃꯤꯅ ꯑꯩ ꯄꯨꯡ ꯕꯔꯣ ꯍꯦꯟꯐꯥꯎ ꯑꯗꯨꯝ ꯇꯨꯝꯃꯦ ꯑꯗꯩ ꯏꯁꯩ ꯊꯥꯔꯒ ꯑꯃꯨꯛ ꯂꯩꯔꯦ ꯑꯗꯨꯝ ꯊꯧꯔꯣ ꯃꯔꯣ ꯑꯣꯜꯂ ꯑꯗꯨꯝ ꯇꯨꯝꯕ ꯏꯁꯥ ꯐꯣꯟꯖꯦ ꯄꯥꯏꯌꯣꯏꯅ ꯄꯥꯏꯗꯦ ꯐꯣꯟꯖꯦ ꯄꯥꯏꯒ꯭ꯔꯗꯤ ꯇꯨ ꯇꯨꯝꯕ ꯌꯥꯔꯣꯏ ꯍꯥꯏꯔꯅꯤꯅꯀꯣ ꯐꯣꯟꯖꯦ ꯄꯥꯏꯗꯕꯤ ꯅꯀꯟꯗ ꯏꯁꯤꯡ ꯏꯁꯩ ꯊꯥꯔ ꯊꯝꯃꯦ ꯑꯗꯩꯗꯤ ꯑꯗꯩ ꯊꯥꯔꯣ ꯃꯥꯔꯣ ꯑꯣꯜꯂꯦ ꯇꯨꯝ ꯇꯨꯝꯊꯕ꯭ꯔꯥ ꯇꯨꯝꯊꯗ꯭ꯔꯦ ꯑꯗꯨꯗꯩ ꯑꯃꯨꯛ ꯏꯁꯩꯖꯦ ꯑꯃꯨꯛ ꯃꯨꯠꯊꯠꯂꯦ ꯑꯗꯨꯒ ꯑꯃꯨꯛ ꯉꯥꯍꯛ ꯑꯃꯨꯛ ꯊꯥꯔꯣ ꯃꯔꯣ ꯑꯣꯜꯂꯝꯃꯦꯗꯩ ꯇꯨꯝꯊꯥꯒ꯭ꯔꯦ ꯑꯗꯨꯝ ꯄꯨꯡ ꯕꯥꯔꯣꯕꯨ ꯍꯦꯜꯂꯛꯑ__
ꯑꯩꯗꯤ ꯑꯗꯨꯝ ꯇꯨꯝꯒ꯭ꯔꯦ ꯈꯪꯍꯧꯗ꯭ꯔꯦ ꯑꯗꯨꯝ ꯇꯨꯝꯖꯟꯒ꯭ꯔꯦ ꯑꯗꯩ ꯄꯨꯡ ꯃꯉꯥ ꯃꯉꯥ ꯇꯥꯔꯝꯗꯥꯏꯗ ꯍꯧꯒꯠꯂꯦ
ꯎꯝ
ꯑꯗꯨꯗꯨꯒ ꯍꯧꯖꯤꯛ ꯐꯥꯎꯕ ꯑꯃꯨꯛ ꯇꯧꯔꯦ
ꯎꯝ
ꯑꯗꯨꯒ ꯍꯧꯖꯤꯛ ꯇꯨꯝꯅꯤꯡꯉꯦ ꯉꯍꯥꯛ ꯂꯩꯔꯗꯤ ꯑꯃꯨꯛ ꯖꯤꯕ ꯄꯥꯟꯕ ꯈꯔ ꯑꯃꯨꯛ ꯂꯥꯛꯑꯅꯤ
ꯃꯤꯁ ꯃꯁꯤꯅ
ꯖꯤꯕ ꯄꯥꯟꯕ ꯃꯌꯥꯝꯖꯦ ꯂꯣꯏꯅꯅꯤꯡꯗꯦ ꯑꯩ ꯑꯁ ꯀꯣꯛ ꯆꯤꯛꯑꯦ
ꯅꯦꯋꯣ ꯑꯆꯧꯕ ꯇꯥꯛꯄꯀꯥꯟꯗꯤ ꯀꯣꯔꯧ ꯋꯥꯏ ꯁꯡꯕꯅꯦꯕ ꯍꯥꯏꯗꯤ ꯃꯣꯏ ꯗꯨꯗꯤ ꯑꯃꯥ ꯃꯣꯏꯗꯗꯤ ꯑꯃꯥ ꯁꯤ ꯄꯥꯎ ꯁꯤ ꯇꯧ ꯁꯤ ꯇꯧꯅꯨꯀꯣ ꯍꯥꯏꯕꯗꯣ ꯍꯥꯏꯅꯔꯔꯣꯏꯕ
ꯑꯆꯧꯕ ꯍꯥꯏꯖꯦ ꯑꯥ ꯑꯗꯨꯝ ꯀ꯭ꯂꯥꯁ ꯁꯚꯦꯟ ꯑꯥꯏꯠꯀꯥ ꯌꯧꯕꯒ꯭ꯔꯗꯤ ꯑꯃꯨꯛ ꯑꯃꯨꯛ ꯍꯦꯟꯅ ꯂꯥꯛꯅꯕ ꯉꯝꯃꯔꯣꯏ ꯑꯃꯨꯛ ꯍꯦꯟꯅ ꯂꯥꯛꯅꯕ ꯉꯝꯗꯦ ꯃꯣꯏ__ ꯀꯥꯡꯕꯨꯨꯖꯤꯅ ꯈꯥꯡꯕ꯭ꯔꯥ
ꯉꯝꯗꯦ ꯉꯝꯗꯦ ꯃꯣꯏ ꯌꯥꯝ ꯌꯥꯎ ꯀꯥꯡꯕꯨꯅꯤ
ꯀꯩ ꯍꯥꯏꯒꯦꯗ ꯃꯣꯏꯖꯤꯅ ꯍꯦꯟꯅ ꯑꯣꯖꯥꯗ ꯂꯛꯅꯁꯟꯕꯤ ꯑꯗꯨ ꯇꯧꯁꯟꯕꯤ ꯌꯥꯝ ꯇꯧꯋꯦꯕ ꯈꯡꯕ꯭ꯔꯥ ꯍꯥꯏꯗꯤ ꯄꯈꯪ ꯃꯆꯥ ꯈꯒ ꯐꯥꯖꯔꯛꯑꯕꯅꯤꯅꯅꯦ ꯈꯪꯕ꯭ꯔꯥ
ꯎꯝ
ꯃꯣꯏꯅ ꯍꯦꯟꯅ ꯉꯥꯎꯁꯟꯅꯩꯌꯦꯕ ꯑꯣꯖꯥꯗ ꯀꯟꯅꯣ ꯀꯩꯅꯣ ꯇꯧꯗꯅ ꯍꯥꯏꯗꯤ ꯂꯛꯅꯗꯅ ꯈꯣꯠꯅꯗꯅꯒ ꯇꯧꯗꯅ
ꯆꯍꯤꯅꯦꯅ ꯑꯩ ꯆꯍꯤꯗꯨꯒ ꯇꯔꯥꯃꯨꯛ ꯇꯤ ꯍꯜꯂꯝꯅꯤꯗ
ꯑꯗꯨꯅꯦ ꯍꯥꯏꯖꯦ ꯅꯁꯥꯏꯁꯦ ꯈꯪꯕ꯭ꯔꯥ ꯑꯩꯅ ꯆꯠꯄꯗꯨꯗ ꯑꯩꯈꯣꯏ ꯏꯃꯥꯟꯅꯕꯤ ꯑꯗꯨꯝ ꯃꯣꯏꯗꯤ ꯍꯥꯟꯅ ꯑꯗꯨꯝ ꯈꯥꯡꯅꯔꯕꯅꯤꯅ ꯃꯣꯏꯗꯗꯤ ꯀꯧꯅꯔꯦꯗꯅ ꯑꯩꯗꯤ ꯑꯅꯧꯕꯅꯤꯅ ꯑꯩꯉꯣꯟꯗꯗꯤ__ ꯀꯧꯔꯛꯇ꯭ꯔꯤ ꯍꯧꯔꯛꯇ꯭ꯔꯤꯕꯀꯣ ꯑꯅ__ ꯑꯩꯈꯣꯏ ꯏꯃꯥꯟꯅꯕꯤꯗꯨꯗ ꯏꯁ ꯃꯤꯁꯦ ꯌꯥꯝ ꯐꯖ ꯊꯣꯛꯑꯝꯃꯦ ꯃꯤꯁꯦ ꯑꯃꯣꯏ ꯀꯔꯦꯝꯅꯕ ꯌꯥꯝ__ ꯀꯜꯂꯦꯕ ꯈꯪꯕ꯭ꯔꯥ ꯃꯤꯁꯁꯦ ꯅꯣꯡꯃ ꯅꯣꯡꯃꯒꯤ ꯁꯨꯝ ꯃꯨꯁꯜꯂꯛꯑꯦꯒꯨꯝꯕ
ꯃꯤꯁꯁꯦ ꯅꯣꯡꯃ ꯅꯣꯡꯃꯒꯤ ꯁꯨꯝ ꯃꯨꯁꯤꯜꯂꯛꯑꯦ ꯀꯥꯏ ꯏꯃꯥꯏꯕꯦꯝꯃ
ꯇ ꯍꯥꯏꯔꯤꯅꯦ ꯑꯗꯒꯤ ꯀꯔꯦꯝꯅꯕꯣꯏ ꯀꯩꯕꯣꯏ ꯑꯗꯨꯝ ꯇꯧ ꯇꯧꯗꯅꯅꯦ ꯈꯪꯕ꯭ꯔ ꯆꯥꯎꯔꯝꯅꯤꯅ ꯃꯣꯏꯖꯨ ꯂꯣꯏꯅ ꯑꯗꯨꯅ ꯑꯗꯨꯅ ꯍꯦꯟꯅ ꯉꯥꯡꯅꯕ ꯋꯥꯅꯤ ꯍꯥꯏꯕ ꯑꯩꯅ ꯄꯥꯝꯃꯤꯖꯦ ꯀ꯭ꯂꯥꯁ ꯊ꯭ꯔꯤ ꯐꯣꯔ ꯊꯥꯏꯞ ꯁꯨꯃꯥꯏꯅ ꯁꯤꯒꯨꯝꯕꯒꯤ ꯆꯥꯡꯖꯤꯗ ꯄꯥꯝꯃꯦ ꯁꯤꯒꯨꯝꯕꯁꯤꯅ ꯈꯔ ꯐꯅꯤ
ꯍꯣꯏ ꯅꯥꯏꯟꯇꯦꯟꯅ ꯑꯃꯨꯛ ꯅꯥꯏꯟꯇꯦꯟꯗꯤ ꯑꯃꯨꯛ ꯂꯥꯡꯉꯣꯏꯗ꯭ꯔꯤꯅꯦ ꯏꯌꯦꯝꯃ
ꯅꯥꯏꯟ ꯇꯦꯟꯅ ꯍꯦꯟꯅ ꯉꯥꯎꯁꯟꯅꯗꯣꯏꯅꯦ ꯏꯕꯦꯕ ꯌꯥꯝ ꯉꯥꯎꯁꯟꯅꯩ ꯃꯣꯏ ꯀꯥꯡꯕꯨꯁꯤꯅ ꯍꯦꯟꯅ꯫
ꯑꯗꯣ ꯂꯥꯏꯔꯤꯛ ꯇꯥꯛꯔꯛꯄꯩꯗꯤ ꯅꯨꯡꯉꯥꯏ
ꯎꯝ ꯂꯥꯏꯔꯤꯛ ꯇꯥꯛꯄꯩꯕꯨꯗꯤ ꯅꯨꯡꯉꯥꯏꯕ ꯑꯗꯣ ꯅꯨꯡꯉꯥꯏꯕ ꯍꯥꯏꯁꯦ ꯑꯗꯨꯝ ꯀꯟꯇ꯭ꯔꯣꯜ ꯇꯧꯕ ꯉꯝꯗ꯭ꯔꯗꯤ ꯋꯥꯗꯣꯏꯅꯦꯕ꯫
ꯃꯣꯏꯗꯤꯅꯦ ꯁꯥꯇ꯭ꯔ ꯑꯃꯗ ꯆꯪꯁꯤꯜꯂꯀꯥꯟꯗ ꯇꯥꯛꯈꯤꯕꯁꯦ ꯑꯃꯅ ꯍꯦꯛꯇ ꯌꯥꯗꯕꯤꯗꯣ ꯇꯧꯒꯜꯂꯦꯕ ꯈꯪꯕ꯭ꯔꯥ꯫ ꯑꯗꯣ ꯃꯤꯠ ꯅꯥꯒ
ꯍꯣꯏ ꯍꯣꯏ ꯍꯣꯏ ꯍꯥꯏꯗꯤ ꯁꯥꯇ꯭ꯔ ꯅꯨꯡꯁꯤꯠꯇ ꯃꯥꯏꯁꯦ ꯃꯥꯏꯁꯦ ꯌꯦꯡꯉꯣ ꯌꯦꯡꯉꯣ ꯀꯥꯏꯅ꯫
ꯍꯣꯏ ꯍꯣꯏ ꯑꯗꯨ ꯃꯣꯏ ꯃꯣꯏꯅ ꯍꯦꯟꯅ ꯑꯁꯣꯏꯕꯁꯨ ꯊꯤꯔꯛꯇꯣꯏꯅꯤꯗꯅ꯫
ꯌꯥꯇꯤꯅꯤ꯫
ꯌꯥꯝꯅ ꯀꯩ ꯍꯥꯏꯅꯤ ꯕꯦꯔꯥꯅꯦꯕ꯫
ꯑꯗꯣ ꯑꯈꯣꯏꯗꯤ ꯑꯗꯨꯃꯥꯏ ꯇꯧꯔꯛꯇꯦ꯫
ꯈꯣꯏꯗꯤ ꯆꯨꯝꯗ꯭ꯤꯡ ꯂꯩꯖꯔꯛꯇ꯭ꯔꯥ ꯑꯩꯈꯣꯏꯅ ꯉꯥꯡꯔꯤ ꯀꯥꯟꯗꯗꯤ꯫
ꯎꯝ
ꯃꯣꯏꯗꯤ ꯁꯨꯃꯥꯏꯅ ꯍꯥꯏꯅꯦ ꯑꯩꯈꯣꯏ ꯏꯃꯥꯟꯅꯕꯤꯗꯨꯅꯒ ꯍꯥꯏꯅꯦ ꯈꯪꯕ꯭ꯔꯥ ꯍꯥꯏꯗꯤ ꯗ꯭ꯔꯦꯁ ꯁꯦꯠ ꯁꯦꯠꯄꯖꯤꯕꯧ ꯍꯦꯛ ꯌꯦꯡꯁꯤꯟꯕꯅꯦ ꯑꯉꯥꯡꯁꯤꯡꯁꯤꯅ ꯌꯦꯡꯁꯤꯟꯗꯣꯏꯁꯦ ꯃꯤꯁ ꯅꯪꯁꯦ ꯗ꯭ꯔꯦꯁ ꯁꯛꯆꯟ ꯁꯤ ꯗꯦ ꯀꯥꯏ ꯍꯥꯏꯔꯛꯈꯤꯅꯤꯌꯦ꯫ ꯃꯤꯁ ꯅꯪꯒꯤ ꯈꯣꯡꯃꯨꯞ ꯑꯗꯨꯗꯩ ꯍꯦꯟꯅ ꯇꯣꯡꯗ꯭ꯔꯤꯗꯣ ꯂꯩꯖꯗꯕ꯭ꯔꯥ ꯀꯥꯏꯅꯒꯥꯉꯦ ꯍꯥꯏꯕꯅꯦ꯫
ꯑꯁꯦꯡꯕꯩꯔꯣ? ꯇꯜꯂꯦꯍꯦ꯫ ꯑꯩ ꯇꯜꯂꯦ ꯑꯩ ꯇꯜꯂꯦ꯫ ꯑꯃ ꯀꯩꯅꯣꯒꯤ, ꯗ꯭ꯔꯃꯥꯒꯤ ꯏ ꯄꯤ ꯕꯤ ꯑꯥꯔ ꯀꯧꯗꯕ ꯌꯥꯔꯔꯣꯏ ꯏ ꯄꯤ ꯑꯥꯔ ꯕꯤ ꯍꯥꯏꯕ꯭ꯔꯥ꯫ ꯀꯔꯤꯗꯣ ꯑꯩ ꯉꯝꯃꯔꯣꯏ ꯑꯩ ꯈꯨꯃꯨꯛ ꯑꯩ ꯆꯠꯄꯜ ꯂꯩꯖꯗꯦ ꯑꯩ ꯇꯜꯂꯦ꯫
ꯇꯟꯗ꯭ꯔꯣ ꯑꯗꯨꯗꯤ ꯌꯥꯝꯅ꯫
ꯑꯗꯨꯅꯦ ꯌꯣꯡꯅꯥꯎ ꯌꯣꯡꯅꯥꯎ ꯃꯌꯥꯝꯗꯨꯕꯨꯗꯤ ꯍꯥꯏꯗꯕ ꯍꯥꯏꯗꯤ ꯑꯆꯧꯕ ꯈꯔ ꯌꯥꯎꯕꯗꯣ꯫ ꯑꯗꯨꯝ ꯀ꯭ꯂꯥꯁ ꯁꯚꯦꯟ ꯑꯥꯏꯠ ꯍꯥꯏꯁꯤꯗꯤ ꯃꯣꯏ ꯆꯥꯎꯔꯦꯅ ꯈꯟꯖꯔꯤꯅꯤꯗꯅ꯫
ꯎꯝ ꯍꯥꯏꯗꯤ ꯑꯁ ꯃꯣꯏꯒꯤ ꯒ꯭ꯔꯣꯠꯇꯣ ꯊ꯭ꯔꯤ ꯀ꯭ꯂꯥꯁ ꯊ꯭ꯔꯤ ꯐꯣꯔꯗꯩꯗꯤ ꯒ꯭ꯔꯣ ꯇꯧ ꯀ꯭ꯂꯥꯁ ꯁꯕꯦꯟ ꯑꯩꯠꯇꯗꯤ ꯂꯥꯛꯑꯦꯗꯅ ꯃꯌꯥꯝ ꯑꯃ꯫ ꯍꯦꯟꯗꯣꯛꯑꯦ ꯍꯥꯏꯗꯤ ꯃꯥꯒꯤ ꯐꯤꯕꯝ ꯆꯦꯟꯖ ꯇꯧꯔꯛꯑꯦꯗꯅ ꯑꯗꯨꯅꯅꯦꯕ ꯇꯧꯔꯤꯗꯣ ꯑꯗꯨꯕꯨꯗꯤ꯫
ꯃꯥꯅꯦ ꯑꯗꯨꯗꯒꯤ ꯃꯣꯏ ꯂꯦꯇꯔ ꯄꯤꯅꯕ ꯈꯣꯠꯅꯕ, ꯌꯥꯎꯔꯝꯗꯣꯏꯅꯤꯗꯣ ꯅꯨꯄꯤ ꯅꯨꯄꯥ ꯇꯝꯃꯤꯕꯅꯤꯅ꯫
ꯃꯥꯅꯤ ꯏꯔꯥꯡꯁꯤꯁꯨ ꯈꯥꯝꯕ ꯉꯝꯕ ꯅꯠꯇꯦ ꯁꯤꯁꯨ ꯃꯁꯥꯒꯤ ꯅꯦꯆꯔꯦꯜ ꯑꯣꯀꯔꯤꯡ ꯁꯞꯁꯇꯦꯁ ꯑꯗꯨꯗꯀꯣ꯫
ꯑꯗꯨꯅꯤ ꯍꯥꯏꯁꯦ ꯑꯗꯨꯝ ꯌꯥꯎꯗꯣꯔꯕꯅꯦ ꯑꯗꯨꯀꯥꯟꯗ ꯑꯗꯨ ꯑꯗꯨꯒꯨꯝꯕ ꯀ꯭ꯂꯥꯁꯇꯣ ꯆꯪꯕ ꯀꯥꯟꯗ ꯃꯤꯁ ꯕꯦꯛ ꯆꯦꯛ ꯇꯧꯗꯣꯏꯔꯥ ꯈꯣꯠꯇꯣꯏꯔꯥ ꯑꯗꯨꯝ ꯍꯪꯉꯦ ꯅꯨꯄꯤ ꯀꯥꯡꯕꯨꯁꯤꯅ꯫ ꯀꯩ ꯀꯩ ꯄꯨꯔꯕꯅꯣ ꯈꯪꯗꯦꯑꯅ ꯃꯦꯀꯞ ꯄꯨꯔꯕ ꯈꯪꯗꯦꯑꯅ꯫ ꯄ꯭ꯔꯥꯏꯖ ꯆꯦꯛ ꯇꯧꯅꯤꯒ ꯍꯥꯏꯅꯈꯤꯕꯅꯦ ꯌꯥꯝ꯫ ꯑꯗꯨꯒ ꯀꯔꯤ꯫
ꯅꯪꯖꯨ ꯆꯪꯗꯣꯏ ꯑꯣꯏꯔꯝꯅꯤ꯫
ꯑꯩꯗꯤ ꯑꯗꯨꯝꯕ ꯆꯪꯉꯣꯏ ꯆꯪꯅꯤꯡꯗꯦ, ꯍꯣ ꯆꯦꯛ ꯇꯧꯕꯗꯔꯣ? ꯆꯦꯛ ꯇꯧꯕꯗꯗꯤ ꯐꯥꯔ ꯂꯣꯏꯔꯦ꯫ ꯊꯣꯡꯅꯥꯎꯒꯤ ꯊꯣꯡꯅꯥꯎꯒꯤ ꯃꯈꯥꯗꯨꯗ ꯃꯤꯡꯖꯦꯟꯗꯣ ꯂꯣꯠꯂꯦꯌꯦ꯫ ꯃꯤꯔꯥ꯭ꯔꯗ
ꯎꯝ
ꯂꯣꯠꯂ ꯂꯩꯔꯝꯃꯤ ꯑꯗꯨꯗ ꯍꯣꯏ ꯕꯦꯒꯛꯇꯗꯤ ꯍꯥꯞꯇ꯭ꯔꯕ ꯕꯦꯒꯛꯇ ꯍꯥꯞꯄꯗꯤ ꯐꯥꯔꯅꯤꯗꯅ
ꯑꯥ
ꯑꯗꯨꯗꯨꯒꯤ ꯕꯦꯒꯛꯇ ꯍꯥꯞꯇꯕꯤꯗ ꯑꯗꯨꯃꯥꯏꯅ ꯂꯣꯠꯂꯒ ꯊꯝꯃꯦꯌꯦ
ꯃꯣꯏ ꯃꯤꯡꯖꯦꯜꯗꯣ ꯄꯨꯗꯔꯗꯤ ꯌꯥꯗꯕ꯭ꯔꯕ ꯍꯧꯖꯤꯛꯀꯥꯟꯁꯦ ꯑꯩꯈꯣꯏꯕꯨ ꯄꯨꯔꯛꯇꯦ ꯍꯥꯏꯕꯅꯤꯗ ꯑꯩꯅ ꯍꯥꯏꯗꯤ
ꯑꯗꯨꯅꯦ ꯍꯥꯏꯁꯦ ꯌꯦꯡꯅꯩꯅꯤꯗꯅ ꯑꯗꯨꯅꯗꯤ ꯏꯔꯥꯡꯗ ꯑꯗꯨꯝ ꯌꯥꯎꯔꯕ ꯅꯠꯇ꯭ꯔꯣ
ꯑꯗꯨꯅꯦ ꯑꯩꯈꯣꯏ ꯍꯥꯎꯖꯤꯛꯐꯥꯎ ꯃꯤꯡꯁꯦꯜ ꯄꯨꯗꯦ ꯑꯩꯈꯣꯏ ꯆꯠꯄꯗ ꯃꯣꯏꯅ ꯂꯔꯤꯛ ꯇꯝ ꯆꯠꯄ ꯑꯗꯨꯗ ꯀꯩꯅꯣ ꯃꯤꯡꯖꯦꯜ ꯄꯨꯅꯤꯡꯉꯤꯁꯦ
ꯑꯗꯨꯅ ꯍꯥꯏꯁꯦ ꯃꯤꯡꯖꯦꯜ ꯌꯦꯡꯅꯤꯡꯏꯤ ꯀꯔꯤ ꯃꯔꯝꯅꯣꯕ ꯅ ꯇ꯭ꯔꯥꯃꯁꯪꯅꯤ ꯈꯥ ꯐꯖꯕ ꯌꯥꯎꯔꯗꯤ ꯐꯩ
ꯁꯛꯅꯦꯅ ꯂꯣꯏ ꯊꯤꯔꯝꯅꯤ ꯅꯠꯇ꯭ꯔꯥ ꯑ ꯑꯩꯈꯣꯏꯁꯨ ꯊꯤꯔꯛꯏ ꯑꯗꯨꯕꯨꯗꯤ ꯌꯥꯝ ꯊꯤꯔꯛꯏ
ꯑꯉꯥꯡ ꯑꯣꯏ ꯀꯜ ꯊꯤꯕꯅꯦ ꯂꯣꯏꯅ
ꯍꯥꯏꯗꯤ ꯀꯩꯁꯨ ꯀꯦꯕ ꯈꯣꯠꯄ ꯏꯁ꯭ꯇꯥꯔ ꯑꯝꯇ ꯍꯩꯇꯕꯅꯤꯅꯀꯣ
ꯎꯝ
ꯑꯗꯨ ꯑꯣꯏꯗꯤ ꯑꯩꯗꯤ ꯃꯤꯡꯁꯤꯜꯂꯒꯗꯤ ꯄꯨꯔꯛꯇꯦꯁ ꯄꯥꯎꯗꯔ ꯀꯌꯥꯝ
ꯄꯥꯎꯗꯔꯒ ꯌꯥꯝꯅ ꯍꯣꯏ ꯎꯝ ꯀꯩꯅꯣꯗꯒ ꯀꯔꯤ ꯔꯨꯃꯥꯟꯗꯒ ꯍꯥꯞ ꯍꯥꯞꯇꯅꯒ ꯌꯥꯝ ꯄꯨꯅꯕꯅꯦ ꯍꯥꯏꯕ
ꯎꯝ ꯎꯝ
ꯄꯔꯁꯅꯥꯒꯨꯝꯕ ꯑꯗꯒꯤ ꯋꯥꯏꯠ ꯇꯣꯟꯒꯨꯝꯕꯖꯦ ꯌꯥꯝ ꯇꯩꯅꯅꯕꯅꯦ ꯑꯩꯈꯣꯏ ꯃꯇꯝꯗ ꯋꯥꯏꯠꯇꯣꯟ ꯌꯥꯝ ꯇꯩꯕ ꯃꯥꯜꯂꯦ ꯃꯤꯁꯤꯡꯖꯦ
ꯇꯩ ꯑꯩꯁꯨ ꯈꯪꯉꯦ ꯑꯩꯗꯤ ꯇꯩꯗꯦ ꯇꯟꯗꯅ ꯋꯥꯎꯋꯦꯕ ꯑꯩꯅ ꯇꯩꯔꯨꯔꯗꯤ‌ ꯍꯦꯛꯇ ꯃꯣꯏ ꯇꯥꯏ ꯑꯣ ꯃꯣꯏꯅ ꯇꯥꯏꯌꯣꯅ ꯇꯩꯌꯦꯕꯀꯣꯗꯣ ꯑꯩ ꯋꯥꯎꯋꯦ ꯇꯂꯦ ꯇꯩꯔꯣꯏꯒꯦꯅ ꯑꯗꯨꯝ ꯇꯩꯗꯦ
ꯎ ꯃꯣꯏꯅ ꯌꯥꯝ ꯇꯩꯅꯕꯅꯤ ꯃꯤ ꯌꯥꯝ ꯇꯩꯅꯕꯅꯤ ꯉꯧꯕꯅꯦ ꯉꯧꯕꯅꯤ ꯀꯥꯏꯅꯒ ꯇꯧꯗꯅ
ꯍꯣꯏ ꯍꯣꯏ ꯑꯗ ꯃꯣꯏ ꯂꯤꯞꯕꯥꯞꯀꯁꯦ
ꯎꯝ
ꯂꯤꯞꯕꯥꯝꯗꯒ ꯑꯃ ꯂꯤꯞꯁꯇꯤꯛ ꯃꯥꯟꯕꯤꯒ ꯊꯣꯠ ꯊꯣꯛꯂꯝꯗ꯭ꯔꯣ
ꯊꯣꯛꯄꯅꯦ ꯃꯈꯜ ꯃꯈꯜꯒ ꯌꯥꯝ ꯄꯨꯕꯅꯦ ꯑꯩꯈꯣꯏ ꯃꯇꯝ ꯗꯅ ꯑꯃꯨꯛ ꯃꯤꯡꯖꯦꯜ ꯄꯨꯗꯦꯗꯅ
ꯍꯨꯏꯠꯇꯦ ꯄꯥꯎꯗꯔ
ꯎꯝ ꯍꯣꯏ ꯃꯤꯡꯖꯦꯟ ꯄꯨꯕ ꯀꯥꯡꯕꯨ ꯈꯔ ꯑꯃꯗꯤ ꯂꯩ ꯑꯗꯨ ꯃꯤꯡꯖꯦꯜꯗꯨꯅ ꯍꯧꯖꯤꯛꯀꯥꯟꯒꯤ ꯃꯆꯥ ꯃꯆꯥ ꯄꯤꯛꯇ꯭ꯔꯨ ꯄꯤꯛꯇ꯭ꯔꯨ ꯑꯄꯤꯛ ꯑꯝꯇ ꯊꯣꯛꯂꯛꯇ꯭ꯔꯤꯕꯅꯤꯅ ꯃꯤꯡꯖꯦꯜ ꯃꯤꯡꯖꯦꯜ ꯑꯀꯥꯏꯕꯒꯨꯝꯕ ꯀꯣ
ꯍꯣꯏ ꯃꯆꯦꯠ ꯃꯒ
ꯍꯣꯏ ꯃꯆꯦꯠꯀꯨꯝꯕ ꯄꯨꯅꯔꯛꯄ ꯌꯥꯎꯕꯅꯦ ꯍꯥꯏꯕ ꯃꯤ ꯑꯗꯨꯝ
ꯌꯥꯎꯋꯦ
ꯑꯗꯨꯝ ꯏꯔꯥꯡ ꯇꯧꯕ ꯀꯥꯡꯕꯨꯗꯤ ꯑꯗꯨꯝ ꯄꯨꯅꯔꯛꯏꯅꯦꯕ ꯑꯗꯨꯏ ꯃꯇꯝꯗꯨꯗꯒꯤ ꯑꯗꯨꯝ
ꯎꯝ
ꯃꯤ ꯃꯤꯁꯦ ꯑꯝꯇ ꯃꯥꯟꯅꯕ ꯌꯥꯗꯕꯅꯤꯅ ꯅꯠꯇ꯭ꯔꯥ
ꯑꯗꯣ ꯑꯩꯈꯣꯏꯅ ꯍꯥꯏꯅꯤꯡꯕꯗꯤ ꯃꯣꯏ ꯇꯧꯔꯤꯗꯣ ꯑꯩꯈꯣꯏꯁꯨ ꯀꯥꯜꯂꯛꯄ ꯅꯠꯇꯦ ꯍꯥꯏꯕ
ꯍꯣꯏ
ꯅꯠꯇ꯭ꯔ ꯑꯗꯨ ꯃꯤꯡꯁꯦꯜꯗꯗꯤ ꯀꯩꯅꫭ ꯕꯤꯠꯇ ꯌꯦꯡꯅꯤꯡꯗꯩꯗ ꯀꯌꯥ ꯑꯈꯣꯏ ꯁꯤꯗ ꯗꯤꯄꯥꯔꯃꯦꯟ ꯆꯠꯄꯗꯕꯨꯛ ꯃꯤꯡꯁꯦꯜ ꯀꯩꯁꯨ ꯌꯦꯡꯗꯦ
ꯎꯝ
ꯍꯥꯏꯗꯤ ꯆꯥ ꯆꯥꯕ ꯂꯣꯏꯔꯒ ꯂꯤꯞꯁꯇꯤꯛ ꯂꯤꯞꯁꯇꯤꯛ ꯁꯪꯕꯖꯤ ꯃꯉꯥꯏ ꯑꯩꯈꯣꯏꯅ ꯇꯧꯔꯤꯖꯤ ꯅꯠꯇ꯭ꯔꯥ
ꯑꯥ
ꯀꯣꯂꯦꯖ ꯆꯠꯄꯗꯒꯗꯤ ꯂꯤꯞꯇꯤꯞꯁꯦ ꯌꯥꯝ ꯇꯥꯡꯅ ꯅꯣꯡꯐꯗꯣꯛ ꯀꯦꯔ ꯆꯠꯄꯖꯦ
ꯅꯣꯡꯐꯥꯗꯣꯛ ꯀꯦꯔꯒ ꯆꯠꯂꯦꯕ
ꯎꯝ ꯑꯗꫭ ꯂꯤꯞꯁꯇꯤꯞ ꯁꯪꯕꯖꯦ ꯍꯥꯏꯗꯤꯅꯦ ꯅꯨꯡꯇꯤꯒꯤ ꯁꯪꯗꯦꯕ ꯀꯣꯂꯦꯖ ꯗꯣꯑꯩꯅꯒ ꯅꯣꯡ ꯐꯥꯗꯣꯛꯀ ꯑꯩꯅꯒ ꯁꯪꯅꯤꯡꯉꯦ ꯍꯥꯏꯔ ꯀꯥꯟ ꯁꯪꯉꯛꯑꯦ ꯑꯩꯅ ꯁꯪ ꯑꯩꯅ ꯁꯪꯉꯛꯏꯁꯦ ꯁꯦꯀꯦꯟ ꯁꯦꯃꯤꯁꯇꯔ ꯀꯥꯔꯛꯄ ꯑꯗꯥꯏꯗꯒꯤ ꯁꯪꯉꯦ
ꯎꯝ
ꯑꯍꯥꯟꯕꯗꯗꯤ ꯄꯨꯔꯥ ꯂꯋꯥꯏ
ꯑꯩꯈꯣꯏꯖꯨ ꯒ꯭ꯔꯦꯖꯨꯑꯦꯁꯟꯗꯣ ꯑꯗꯨꯝ ꯈꯣꯡꯒ꯭ꯔꯥꯎ ꯁꯦꯠꯂꯒ ꯀꯥꯕꯅꯤꯅ ꯂꯩꯈꯥꯎ ꯑꯆꯧꯕ ꯑꯝ ꯌꯥꯜꯂꯒ ꯄꯪꯆꯠ ꯇꯆꯠꯄ ꯀꯩꯅꯣꯅꯤꯗꯅ ꯍꯥꯏꯗꯤ ꯀꯦꯔꯒ ꯐꯅꯦꯛ ꯁꯦꯠꯂꯒ ꯆꯠꯇꯧ ꯅꯠꯇꯝꯅꯤꯅ ꯀꯅꯥꯝꯇ ꯌꯥꯝꯅ ꯍꯦꯚꯤ ꯑꯣꯏꯅ ꯀꯅꯥꯝꯇ ꯀꯦꯅꯗꯦꯕ
ꯍꯣꯏ ꯅꯣꯏꯒꯤꯅ ꯈꯣꯡꯒ꯭ꯔꯥꯎꯁꯦꯞꯄ ꯑꯈꯣꯏꯅ ꯑꯃꯨꯛ ꯑꯈꯣꯏꯅ ꯐꯅꯦꯛꯁꯦꯠꯂꯤꯗꯅ ꯑꯩꯈꯣꯏꯅ ꯐꯩꯅꯦꯛ ꯐꯅꯩꯛ ꯁꯦꯠꯅꯝꯅꯤꯅ ꯃꯤ ꯃꯌꯥꯝ ꯀꯦ ꯀꯦ ꯂꯥꯛꯄ ꯌꯥꯎꯅꯩꯌꯦꯕ
ꯎꯝ ꯐꯅꯦꯛ ꯁꯦꯠꯄ ꯃꯤꯗꯤ ꯌꯥꯝ ꯀꯦꯅꯕꯅꯦ ꯒ꯭ꯔꯦꯖꯨꯋꯦꯁꯟꯗꯗꯤ ꯀꯩꯅꯣ ꯀꯦꯕ ꯂꯣꯏꯅꯩꯖꯦ ꯍꯥꯏꯗꯤ ꯇꯨꯌꯦꯞꯐꯥꯎꯗ ꯀꯦꯕ ꯌꯥꯔꯑ ꯇꯕꯖꯤꯡꯗꯣ ꯐꯪꯉꯛꯄꯒꯤ ꯌꯥꯝ ꯀꯦꯅꯕꯅꯦꯕ ꯑꯥꯏꯁꯦꯗꯣꯒ ꯒ꯭ꯔꯤꯟꯒ ꯊꯥꯅꯔꯒꯒ ꯆꯠꯅꯕꯅꯦ
ꯒꯔꯤꯟꯒꯤ ꯁꯤꯟꯗꯨꯗꯤ ꯌꯦꯡꯉꯛꯇ꯭ꯔꯦ ꯑꯩ
ꯎꯔꯛꯇ꯭ꯔꯣ ꯅꯪ
ꯎꯔꯛꯇ꯭ꯔꯦ ꯒ꯭ꯔꯤꯟꯒꯤ ꯁꯤꯟꯗꯤ ꯑꯁ ꯐꯨꯜ ꯃꯦꯀꯞꯇ ꯂꯥꯛꯄꯖꯨ ꯌꯥꯎꯋꯦꯍꯦ ꯐꯖꯅ
ꯑꯗꯩ ꯃꯅꯤꯄꯨꯔ ꯀꯣꯂꯦꯖꯁꯦ ꯌꯥꯝ ꯀꯦꯕꯅꯦ ꯃꯅꯤꯄꯨꯔ ꯀꯣꯂꯦꯖꯇꯣ
ꯃꯤ ꯑꯗꯨꯗ ꯂꯥꯛꯄ ꯃꯤꯖꯤꯡꯖꯦ ꯅꯨꯄꯤꯖꯤꯡꯖꯦ ꯇꯞ ꯇꯥꯏ ꯇꯞ ꯇꯥꯏ ꯇꯞ ꯇꯥꯏ ꯋꯥꯎꯔꯒ ꯂꯥꯛꯇꯣꯏꯕ ꯑꯈꯣꯏ ꯂꯝꯕꯤ ꯊꯦꯡꯅꯕꯗ
ꯍꯝ ꯑꯗꯨꯝ ꯀꫭꯂꯦꯁ ꯀꯥꯔꯛꯄ ꯍꯥꯏꯖꯤꯗꯕꯨ ꯂꯩꯔꯝꯗꯤꯗ ꯈꯪꯆꯤꯛ ꯆꯤꯛꯁꯂꯝꯃ ꯊꯥꯗꫭꯔꯛꯄꯒꯤ ꯑꯃ ꯀꯩ ꯍꯥꯏꯅꯤ ꯐ꯭ꯔꯤꯗꯝ ꯐꯪꯂꯦꯅꯀꯣ
ꯎꯝ ꯑꯗꯨꯗꯨꯒꯤ
ꯑꯈꯣꯏꯅ ꯐ꯭ꯔꯤꯗꯝꯒ ꯐꯪꯉꯛꯇ꯭ꯔꯦ ꯅꯠꯇ꯭ꯔꯥ
ꯅꯠꯇ꯭ꯔꯦ ꯑꯗꯨꯗꯤ ꯌꯦꯡꯉꯣ
ꯍꯥꯏ ꯍꯣꯏ ꯊꯝꯃꯒꯦ
ꯎꯝ
ꯎꯝ